ꯑꯗꯣ ꯇꯥꯔꯦ ꯇꯥꯔꯦ
ꯑꯁ ꯁꯥꯏꯗ ꯉꯁꯤꯗꯤ ꯑꯩꯈꯣꯏ ꯁꯤꯗꯁꯨ ꯅꯣꯡ ꯇꯥꯔꯛꯀꯗꯧꯔꯦ ꯑꯗꯨꯕꯨ ꯁꯗꯤ ꯁꯥꯏꯌꯦ
ꯗꯦꯜꯂꯤꯗ ꯂꯥꯛꯇ꯭ꯔꯖꯨ ꯌꯥꯔꯅꯤꯀꯣ ꯑꯗꯨꯗꯤ
ꯁꯥꯏꯌꯦ ꯍꯥꯏꯔꯁꯨꯀꯣ ꯏꯁꯤꯡ ꯄꯥꯏꯔꯗꯤ ꯏꯪꯕ ꯏꯔꯨꯔꯗꯤ ꯏꯪꯕ
ꯎꯝ ꯎꯔꯨꯝꯗ ꯂꯩꯕꯗꯤ ꯁꯥꯕ ꯑꯃꯛꯀ
ꯑꯗꯨꯗꯤ ꯀꯩꯅꯣꯝꯅꯤꯅꯦ
ꯒꯦꯔꯥꯅꯤ ꯕꯦꯔꯥꯅꯤ
ꯅꯨꯡꯉꯥꯏꯕꯅꯦ ꯑꯗꯨꯒꯨꯝꯕꯗꯨꯁꯨ
ꯎ
ꯏꯪꯕꯅꯦꯟ ꯅꯨꯡꯉꯥꯏ ꯑꯩꯗꯤ ꯇꯨꯝꯕ ꯅꯨꯡꯉꯥꯏꯕꯒꯤ
ꯍꯣꯏ ꯌꯨꯝꯗꯤ ꯑꯃꯥꯔꯣꯝꯗꯗꯤ ꯅꯨꯡꯉꯥꯏ ꯇꯟꯖꯨ ꯇꯥꯟꯃꯤꯅꯤꯗ ꯏ ꯃꯥꯜꯂꯁꯨ
ꯀꯩꯒꯤ
ꯊꯕꯛ ꯇꯧꯅꯤꯡꯗꯦꯕ ꯍꯨꯒꯠꯅꯤꯡꯗꯦꯕ ꯏꯪꯕꯅꯤꯅ ꯄꯥꯝ ꯎꯝ ꯋꯥꯏꯌꯦ ꯂꯥꯏꯔꯤꯛ ꯄꯥꯕꯁꯨ ꯋꯥꯏ ꯑꯩꯈꯣꯏ ꯁꯤꯗꯗꯤ ꯑꯃꯨꯛꯀ ꯃꯩꯐꯨꯁꯨ ꯇꯧꯗꯦ ꯑꯦꯟ ꯗꯦꯟ ꯒꯤꯇꯔꯁꯨ ꯄꯥꯏꯕ ꯌꯥꯗꯦ ꯑꯗꯨꯗꯤ ꯑꯁ ꯑꯣꯏꯔꯦ ꯑꯣꯏꯔꯦ ꯏꯪꯕꯅꯤ ꯏꯪꯊꯝ ꯊꯥꯗꯗꯤ ꯎꯝ
ꯀ꯭ꯋꯥꯅ ꯈꯥꯡꯉꯝꯃꯅꯤꯗ ꯑꯗꯨꯗꯤ
ꯎꯝ
ꯑꯩꯈꯣꯏꯗꯤ ꯍꯧꯖꯤꯛ ꯐꯥꯎꯒꯤꯗꯤ ꯌꯥꯝ ꯊꯤꯅ ꯅꯨꯡꯉꯥꯏꯔꯤ
ꯑꯥꯎ ꯅꯨꯡꯉꯥꯏꯔꯤ ꯅꯨꯡꯉꯥꯏꯔꯤ ꯫ ꯃꯅꯤꯄꯨꯔ ꯃꯤꯁ ꯇꯧꯔꯦ ꯃꯅꯤꯄꯨꯔ ꯂꯥꯛꯅꯤꯡꯈ꯭ꯔꯦ
ꯌꯥꯝ ꯁꯥꯕ ꯑꯣꯏꯗ꯭ꯔꯤꯕꯀꯣ
ꯎꯝ
ꯁꯥꯔ ꯑꯅꯤ ꯌꯥꯝ ꯁꯥꯕ ꯍꯥꯏꯁꯦ ꯀꯣ ꯗꯦꯜꯂꯤꯒꯤ ꯑꯗꯨꯃꯥꯏꯅꯅꯤ ꯁꯥꯗ꯭ꯔꯤꯗꯅ ꯑꯩꯈꯣꯏ ꯃꯅꯤꯄꯨꯔꯗ ꯑꯗꯨꯝ ꯂꯩꯕ ꯉꯝꯃꯤꯗꯅ
ꯎꯝ
ꯗꯦꯜꯂꯤꯗꯃꯨꯛ ꯑꯃꯨꯛ ꯆꯥꯛꯊꯦꯛꯑꯒ ꯑꯥ ꯁꯤꯒꯩ ꯁꯥꯏꯌꯦꯕ ꯃꯤ ꯁꯥꯃꯟꯗꯅ ꯁꯤꯕ ꯃꯤ ꯁꯤꯕꯅꯦ ꯌꯥꯝ ꯗꯦꯜꯂꯤꯗꯤ
ꯑꯣ ꯍꯣꯏ ꯑꯗꯨꯅꯤ ꯍꯤꯟꯗꯤ ꯇꯥꯕ꯭ꯔꯣ ꯅꯪ ꯫ ꯗꯤ ꯈꯪꯕꯔꯣ
ꯍꯥ
ꯍꯤꯟꯗꯤ ꯃꯔꯣꯟ ꯈꯪꯕ꯭ꯔꯣ
ꯈꯔꯥ ꯈꯔꯥ
ꯗꯦꯜꯍꯤ ꯂꯩꯕꯅꯤꯅ ꯈꯪꯉꯝꯕ ꯌꯥꯏ ꯀꯩꯅꯣ
ꯎ ꯈꯪꯗꯦꯔ ꯍꯣꯏꯗꯤ ꯍꯥꯏꯖꯗꯦ
ꯎꯝ ꯎꯝ
ꯈꯪꯕ꯭ꯔꯣꯅ
ꯑꯩꯁꯦ ꯈꯪꯕꯗꯤ ꯈꯪꯉꯦ ꯑꯗꯣ ꯉꯥꯡꯕꯁꯦ ꯈꯤꯇꯪ ꯐ꯭ꯂꯤꯟ ꯑꯣꯏꯗꯕ ꯋꯥꯥꯡꯕꯗꯤ ꯋꯥꯥꯡꯕꯗꯤꯀꯣ ꯆꯞꯄ ꯈꯪꯗꯦ ꯑꯩ ꯈꯪꯉꯦ
ꯑꯩꯗꯤ ꯁꯨꯡꯈꯪ ꯈꯪꯗꯦ
ꯌꯨꯝ ꯄꯥꯟꯈꯤꯔꯣꯏꯗ꯭ꯔꯣ
ꯈꯣꯏꯗꯤ ꯑꯉꯥꯡꯅꯦ
ꯑꯉꯥꯡ ꯑꯣꯏꯔꯤꯀꯣ
ꯎꯝ
ꯂꯨꯍꯣꯡꯕꯒꯤ ꯄ꯭ꯔꯥꯟ ꯂꯩꯇꯦ
ꯂꯩꯇꯔ꯭ꯦ
ꯆꯍꯤ ꯀꯌꯥꯗ ꯂꯨꯍꯣꯡꯒꯦꯅ ꯈꯟꯒꯦ
ꯑꯥ ꯇꯣꯏꯟꯇꯤ ꯑꯩꯠ ꯇꯣꯏꯟꯇꯤ ꯅꯥꯏꯟ
ꯑꯁ ꯉꯟꯃꯜꯂꯦꯍꯦ ꯑꯗꯨꯗꯤ
ꯑꯩꯈꯣꯏꯗꯤ ꯌꯥꯗꯦꯅꯦ
ꯊꯥꯔꯇꯤ ꯊ꯭ꯔꯤ ꯊꯥꯔꯇꯤ ꯐꯣꯔ ꯐꯥꯎ ꯑꯗꯨꯝ ꯑꯗꯨꯐꯥꯎ ꯂꯍꯣꯡꯕ ꯌꯥꯏ ꯀꯩꯅ ꯑꯗꯨꯐꯥꯎ ꯂꯩꯕ ꯌꯥꯏ ꯀꯩꯅꯣ
ꯗꯨꯖꯨ ꯇꯜꯂꯦ
ꯑꯩꯗꯤ ꯁꯛꯄꯨ ꯐꯖꯔꯗꯤ ꯀꯥꯏꯗꯦꯗ ꯊꯥꯔꯇꯤ ꯊ꯭ꯔꯤ ꯑꯣꯏꯔꯁꯨ ꯑꯗꯨꯝ ꯂꯧꯒꯅꯤ
ꯑꯁ ꯑꯁ
ꯑꯩꯉꯣꯟꯗꯩ ꯍꯜꯂꯁꯨ ꯀꯥꯏꯗꯦꯗ ꯆꯍꯤ ꯑꯅꯤ ꯑꯍꯨꯝ ꯍꯜꯂꯁꯨ
ꯁꯛꯇ ꯂꯩꯌꯦꯕ ꯐꯒꯦꯔꯥ ꯐꯠꯇꯕ꯭ꯔꯥ ꯀꯩꯝ ꯈꯪꯗꯦ
ꯀꯩꯝ ꯈꯪꯗꯦ ꯁꯛꯅꯤ ꯀꯩꯅꯣ ꯅꯨꯄꯤꯗꯤ ꯁꯛ ꯐꯖꯒꯗꯧꯕꯅꯦ
ꯑꯁ ꯑꯗꯨꯝꯗꯤ ꯑꯣꯏꯗ꯭ꯔꯦ
ꯅꯨꯄꯥꯗꯤ ꯁꯛ ꯐꯖꯗ꯭ꯔꯁꯨ ꯌꯥꯏꯕ ꯅꯠꯇ꯭ꯔꯥ
ꯌꯥꯗꯦ ꯑꯗꯨꯖꯨ ꯑꯗꯨ ꯅꯣꯏꯒꯤ ꯁꯦꯟꯁꯇꯨꯗ ꯑꯩꯈꯣꯏ ꯑꯝ ꯑꯩꯈꯣꯏ ꯅꯨꯞ ꯅꯨꯄꯤ ꯑꯃꯅ ꯑꯃꯨꯛ ꯈꯟꯖꯤꯜꯂꯛ ꯇꯥꯔꯒꯗꯤ ꯑꯗꯨ ꯄꯣꯠꯇꯨ ꯌꯥꯗꯦ
ꯑꯗꯣ ꯅꯨꯄꯤꯗꯤ ꯁꯪꯛ ꯌꯥꯝ ꯌꯦꯡꯗꯕꯅꯤꯍꯦ ꯑꯩꯅ ꯍꯪꯕꯀꯥꯟꯗ ꯑꯩꯅ
ꯑꯗꯨꯅꯦ ꯌꯦꯡꯕ ꯃꯤꯁꯨ ꯂꯩ ꯌꯦꯡꯗꯕ ꯃꯤꯁꯨ ꯂꯩ ꯆꯞ ꯃꯥꯟꯅꯩ ꯅꯪ ꯈꯜꯂꯤ ꯗꯣ ꯅꯪꯒ ꯆꯞ ꯃꯥꯟꯅꯅ ꯈꯟꯕ ꯃꯤ ꯑꯃꯁꯨ ꯑꯃꯨꯛ ꯂꯩꯔꯝꯒꯗꯣꯏꯅꯦꯕ
ꯑꯗꯨ ꯑꯩꯗꯤ ꯑꯗꯨ ꯑꯩꯗꯤ ꯅꯨꯄꯤ ꯁꯛ ꯐꯖꯗ꯭ꯔꯗꯤ ꯂꯧꯅꯤꯡꯗꯦ ꯍꯥꯏꯕꯗꯤ
ꯅꯪ ꯐꯪꯉꯔꯣꯏ
ꯑꯁ ꯅꯪ ꯑꯗꯨꯃꯥꯏ ꯍꯥꯏꯒꯅꯨꯗꯥ ꯋꯥꯈꯟ ꯌꯥꯝ ꯇꯦꯡ ꯉꯤ ꯍꯥꯏꯖꯤꯅꯤ
ꯅꯪꯒꯤ ꯑꯗꯨꯒꯤ ꯀꯟꯗꯤꯁꯟꯗꯨꯗ ꯂꯦꯞꯄ ꯂꯩꯔꯗꯤ ꯁꯨꯡꯐꯪ ꯐꯪꯉꯔꯣꯏ ꯑꯝꯇꯪ ꯇꯤꯟ ꯌꯣꯠꯊꯔꯒ ꯀꯃꯥꯏꯅ ꯈꯜꯂꯣ
ꯎꯝ
ꯁꯤꯁꯤꯕꯨ ꯐꯕ꯭ꯔꯥ ꯑꯣꯔ ꯐꯠꯇꯕ꯭ꯔꯥꯅ ꯈꯜꯂꯒꯗꯤ ꯈꯪꯉꯛꯀꯅꯤ
ꯑꯗꯨ ꯅꯪꯗꯤ ꯐꯖꯔꯝꯃꯅꯤ ꯐꯪꯗ꯭ꯔꯗꯤ ꯑꯩꯗꯤ ꯅꯪ ꯅꯨꯡꯉꯥꯏꯔꯅꯤꯀꯣ
ꯀꯩꯕ
ꯑꯩ ꯐꯪꯗ꯭ꯔꯗꯤ ꯅꯪꯕꯨ ꯉꯥꯏꯔꯝꯃꯒꯦ
ꯑꯩꯈꯣꯏ ꯑꯩꯕꯨ ꯉꯥꯏꯔꯝ ꯇꯥꯔꯒꯗꯤ ꯅꯪꯗꯤ ꯀꯩꯅꯣ ꯑꯣꯏꯔꯅꯤ ꯄꯨꯄꯨ ꯑꯣꯏꯔꯅꯤꯌꯦ
ꯑꯣꯏꯔꯁꯨ ꯀꯥꯏꯗꯦꯗꯅ ꯆꯍꯤ ꯌꯥꯝ ꯈꯦꯠꯅꯕꯁꯨ ꯅꯠꯇꯦ ꯃꯔꯤ ꯃꯉꯥꯈꯛ ꯈꯦꯠꯅꯔ
ꯌꯥꯅꯤꯡꯗꯦ ꯑꯩ ꯅꯪ ꯌꯥꯅꯤꯡꯗꯕ ꯅꯪꯅ ꯀꯥꯏꯗꯦ ꯈꯟꯕꯥ ꯄꯣꯠꯇꯣ ꯑꯩꯗꯤ ꯀꯥꯏꯅ ꯈꯜꯂꯤꯁꯤꯅꯦꯕ ꯆꯞ ꯃꯥꯟꯅꯩꯅꯦ ꯑꯗꯨꯗꯣ
ꯑꯁ ꯅꯣꯏ ꯅꯨꯄꯤꯁꯤꯡꯖꯦ ꯀꯗꯔ ꯌꯥꯝ ꯍꯩꯔꯦꯅꯦ
ꯅꯣꯣꯏꯁꯨ ꯍꯥꯏꯌꯦꯕ
ꯈꯣꯏ ꯅꯨꯄꯥꯗꯤ ꯌꯥꯝ ꯁꯝꯃꯤ ꯈꯣꯏ ꯅꯨꯄꯥꯗꯤ ꯌꯥꯝ ꯁꯝꯃꯦ ꯑꯗꯨ ꯅꯨꯄꯤꯗꯤ ꯑꯁ ꯋꯥꯏ ꯅꯨꯄꯤꯖꯦ ꯂꯣꯏꯅꯕ ꯌꯥꯝ ꯋꯥꯏꯅꯦ ꯑꯩꯒꯤꯗꯃꯛꯇꯤ ꯀꯃꯥꯏ ꯇꯧꯕ꯭ꯔ ꯈꯪꯗꯦ
ꯋꯥꯏ ꯅꯣꯠ ꯑꯈꯣꯏꯖꯨ ꯅꯣꯏ ꯅꯣꯏꯒꯨꯝꯕꯗ ꯑꯋꯥꯕ ꯃꯤ ꯃꯌꯥꯝ ꯂꯩꯌꯦꯕ ꯍꯣꯏ ꯅꯨꯡꯉꯥꯏꯕ ꯃꯤ ꯂꯩ ꯋꯥꯕ ꯃꯤ ꯂꯩꯕ
ꯑꯗꯣ ꯑꯩꯗꯤ ꯅꯨꯡꯉꯥꯏꯕꯅꯤꯗ ꯑꯩꯗꯤ ꯑꯦꯗꯖꯁ ꯑꯣꯏꯅꯊꯧꯕ ꯌꯥꯕꯅꯤꯗ
ꯑꯗꯨꯅ ꯍꯥꯏꯗꯤ ꯈꯪꯗꯦꯀꯣ ꯑꯗꯨꯕꯨꯗꯤ ꯑꯗꯨꯝ ꯌꯦꯡꯉꯀꯥꯟꯗ ꯍꯥꯏꯗꯤ ꯈꯨꯗꯛꯇ ꯈꯪꯕ ꯉꯝꯕ ꯅꯠꯇꯦꯕ ꯆꯍꯤ ꯇꯔꯥ ꯂꯣꯏꯅꯔꯐꯥꯎꯗ ꯃꯤ ꯆꯦꯟꯖ ꯂꯥꯛꯏꯕꯅꯦꯕ
ꯎꯝ ꯑꯁ ꯑꯩꯗꯤ ꯑꯗꯨꯒꯨꯝꯕ ꯃꯤꯗꯤ ꯅꯠꯇꯦ ꯁꯦꯡꯅ ꯍꯥꯏꯕꯤꯒꯦ ꯆꯥꯎꯊꯣꯛꯆꯥꯕ ꯅꯠꯇꯦꯕ
ꯑꯁ ꯑꯗꯨꯃꯥꯏꯅ ꯍꯥꯏꯔꯝꯕ ꯃꯤ ꯉꯥꯛꯇꯅꯤꯅꯦ ꯑꯩꯈꯣꯏ ꯉꯥꯁꯤ ꯇꯧꯔꯤꯁꯦ
ꯑꯩꯗꯤ ꯌꯥꯝ ꯒ꯭ꯌꯥꯟ ꯇꯥꯕ ꯈꯗꯔ ꯈꯗꯔ ꯇꯧꯕ ꯍꯩꯇꯕ ꯈꯗꯔ ꯍꯩꯇꯕ ꯃꯤꯅꯤꯗ
ꯁꯨꯡꯈꯪ ꯁꯨꯡꯇꯧ ꯇꯧꯗꯥꯕ ꯃꯤꯗꯨꯅꯤꯅꯦꯍꯦ ꯂꯥꯟꯅ ꯂꯧꯕ ꯑꯃꯗꯒꯤ ꯗꯛ ꯂꯥꯎꯅ ꯂꯩꯊꯣꯛꯄ ꯌꯥꯏ ꯂꯩꯊꯣꯛꯏꯁꯦ
ꯑꯗꯨꯏꯅꯦ ꯍꯧꯖꯤꯛꯐꯥꯎ ꯅꯨꯄꯤ ꯐꯪꯗꯅ ꯂꯩꯔꯤꯁꯦ
ꯐꯪꯉꯣꯏꯌꯦ ꯅꯪ ꯐꯪꯉꯣꯏ
ꯈꯗ꯭ꯔꯛ ꯃꯨꯗ꯭ꯔꯛ ꯌꯥꯝ ꯍꯩꯔꯃꯅꯦ ꯅꯍꯥꯟꯗꯤ ꯌꯥꯝ ꯀꯣꯏꯔꯝꯕ ꯌꯥ ꯍꯥꯏꯗꯅꯣ ꯎꯝ
ꯅꯪꯗꯤ ꯈꯟꯕ ꯑꯃ ꯌꯥꯎꯔꯤꯗꯨꯗꯤ ꯈꯟꯕꯗꯣ ꯐꯪꯗꯕꯩꯅꯤ ꯀꯩꯅꯣ ꯑꯩꯩꯅꯠꯇꯦ ꯅꯍꯟꯈꯩꯗꯤ ꯐꯣꯟꯒꯁꯦ ꯃꯩ ꯌꯥꯎꯕꯅꯦ ꯉꯁꯤꯗꯤ ꯃꯩꯒ ꯌꯥꯎꯗꯔꯦ ꯄꯥꯛꯅ
ꯃꯩ ꯂꯥꯛ ꯇꯧꯕ
ꯂꯥꯛꯏ ꯐꯣꯟꯁꯦ ꯑꯦꯟꯗ꯭ꯔꯣꯏꯗꯇ ꯅꯠꯇꯗꯤ ꯌꯥꯗꯦ ꯍꯥꯏꯌꯦꯕ
ꯑ ꯑꯁꯃꯤ ꯆꯗꯦ ꯑꯥꯏꯐꯣꯟꯣꯟꯒ ꯄꯥꯏ
ꯄꯥꯏꯗꯦ ꯁꯨꯝ ꯍꯥꯏꯕꯅꯦ ꯌꯦꯡꯉꯁꯤꯁꯦ ꯆꯥꯔꯖ ꯇꯧ ꯇꯧꯅ ꯇꯧꯔꯒꯦ ꯉꯁꯤꯗꯤ ꯊꯕꯛ ꯍꯧꯔꯕꯅꯤꯅ ꯉꯁꯤ ꯑꯣꯐꯤꯁ ꯀꯥꯕ ꯍꯧꯕꯅꯤꯅ ꯀꯣ ꯑꯩ ꯉꯔꯥꯡꯗꯒꯤ ꯇꯧꯋꯦꯕ ꯉꯔꯥꯡꯗꯒꯤ ꯁꯨꯡꯌꯥ ꯌꯥꯗ꯭ꯔꯤꯅꯦꯕ
ꯀꯩ ꯊꯕꯛ ꯇꯧꯒꯦ
ꯁꯤ ꯊꯕꯛꯁꯤꯅꯤ ꯀꯩꯅꯣ
ꯅꯠꯇꯦ ꯅꯪꯅ ꯑꯣꯐꯤꯁ ꯀꯥꯕ ꯍꯧꯔꯦ ꯍꯥꯏꯕꯗꯣ
ꯑꯣꯐꯤꯁꯅꯦ ꯁꯤꯁꯦ ꯑꯣꯐꯤꯁꯀꯤ ꯊꯕꯛ ꯑꯣ ꯍꯣꯝ ꯌꯨꯝꯗ ꯇꯧꯕꯩ ꯋꯥꯅꯤ
ꯋꯥ ꯌꯥꯝ ꯂꯣꯠꯂꯦꯗꯅ
ꯅꯠꯇꯦꯍꯦ ꯀꯩ ꯂꯣꯠꯀꯦ
ꯀꯅꯥꯥꯁꯨ ꯈꯟꯒꯅꯣ ꯑꯩꯅꯦ ꯀꯩꯗꯧꯔꯒꯦ ꯎ ꯅꯪ ꯑꯌꯥꯝꯕꯅꯦ ꯍꯥꯏꯅ ꯁꯨꯝ ꯈꯜꯂꯣ ꯀꯩꯗꯧꯒꯤ
ꯈꯂꯦ ꯈꯂꯦ ꯍꯥ
ꯅꯪ ꯅꯌꯥꯝꯕ ꯂꯩꯕꯔꯣ
ꯂꯩ
ꯂꯩꯌꯦ
ꯎꯝ
ꯑ ꯑꯗꯨ ꯑꯣꯏꯗꯤ ꯑꯩꯁꯦ ꯑꯌꯥꯝꯕꯒꯨꯝꯅꯦꯅ ꯑꯗꯨꯝ ꯈꯟꯖꯜꯂꯣ
ꯈꯜꯂꯦ ꯈꯜꯂꯦ
ꯎꯝ
ꯑꯩ ꯀꯩꯝ ꯈꯟꯖꯗꯦ ꯈꯜꯂꯤ
ꯑꯗꯨ ꯅꯪꯅ ꯈꯟꯕ ꯉꯝꯗ꯭ꯔꯗꯤ ꯑꯗꯨꯃꯥꯏꯅ ꯈꯟꯕ ꯉꯝꯗ꯭ꯔꯗꯤ ꯑꯩ ꯉꯥꯏꯔꯝꯃꯒꯦ ꯅꯪ
ꯑ ꯉꯝꯃꯦ ꯉꯝꯃꯦ ꯉꯝꯃꯦ ꯈꯟꯕ ꯉꯝꯃꯦ
ꯑꯗꯨꯗꯤ ꯋꯥ ꯌꯥꯝ ꯂꯣꯂꯦ ꯀꯩꯒꯤ
ꯂꯣꯠꯇꯦꯍꯦ
ꯋꯥ ꯉꯥꯡꯉꯛꯀꯅꯨꯗ
ꯀꯩ ꯋꯥꯅꯣ ꯂꯣꯠ ꯍꯥꯏꯁꯤꯕꯣ
ꯎꯝ ꯎꯝ
ꯁꯤꯗꯤ ꯁꯤꯀ꯭ꯔꯦꯠ ꯑꯦꯖꯦꯟꯁꯤ ꯀꯥꯏꯅ
ꯐ꯭ꯔꯁꯍꯦꯜ ꯁꯦꯀ꯭ꯔꯦꯠ ꯑꯦꯖꯦꯟꯁꯤ
ꯅꯪꯒꯤ ꯅꯃꯥ ꯅꯪꯗꯤ ꯀꯩꯅꯣ ꯅꯃꯥꯅꯗꯤꯗꯣ ꯔꯣꯅꯥꯜꯗꯣ ꯏꯆꯦꯝꯗꯣ
ꯑꯥ
ꯃꯥꯒ ꯀꯃꯥꯏ ꯈꯪꯅꯔꯤꯅꯣ ꯅꯪꯕꯨ
ꯑꯗꯨꯝ ꯏꯅꯥꯎꯅꯨꯄꯤꯅꯤ
ꯑꯣ ꯅꯥꯎꯄꯤꯔ ꯑꯗꯨꯗꯤ
ꯎꯝ
ꯑꯗꯨꯗꯤ ꯅꯪꯁꯦ ꯑꯣꯀꯦ ꯅꯪ ꯅꯪꯅ ꯍꯟꯕ ꯃꯉꯣꯟꯗ
ꯑꯥ ꯃꯥ ꯈꯪꯕ꯭ꯔꯣ ꯅꯪ
ꯁꯤꯗꯒꯤ ꯈꯪꯕꯅꯤꯗ ꯈꯪꯕ ꯍꯥꯏꯁꯦ
ꯑꯣ ꯃꯥꯒ ꯋꯥꯔꯤ ꯁꯥꯟꯅꯕꯔꯣ
ꯎꯝ ꯁꯥꯟꯅꯩ
ꯃꯥꯁꯨ ꯐꯥꯕꯅꯦ
ꯑꯣ ꯍꯣꯏ ꯔꯣꯅꯥꯜꯗꯣꯒꯤ ꯐꯦꯟ ꯑꯣꯏꯕꯒꯩꯅ ꯑꯗꯨꯝ ꯁꯥꯕꯤꯕꯅꯤꯗ
ꯑꯣ ꯅꯪꯁꯨ ꯑꯣꯏꯕ꯭ꯔꯥ
ꯎꯝ
ꯑꯩꯗꯤ ꯑꯣꯏꯗꯦ ꯑꯗꯨꯗꯤ ꯐꯨꯒꯥꯏꯅꯔꯛ ꯇꯥꯕꯅꯤꯅꯦ ꯑꯗꯨꯗꯤ
ꯅꯪꯗꯤ ꯑꯣꯏꯗꯦ ꯅꯪꯗꯤ ꯅꯦꯃꯔ ꯅꯦꯃ꯭ꯔ ꯑꯣꯏꯕꯤ ꯅꯦꯃ꯭ꯔꯌꯒꯤ ꯅꯦꯃ꯭ꯔꯌꯕꯨꯁꯨ ꯁꯞꯄꯣꯔꯠ ꯇꯧꯏ ꯑꯗꯨꯗꯒꯤ ꯅꯪꯗꯤ ꯀꯩꯁꯨ ꯀꯥꯏꯗꯦ ꯑꯩꯁꯨ ꯅꯩꯃ꯭ꯔ ꯁꯄꯣꯔꯠ ꯇꯧꯏꯕ
ꯑꯣ
ꯑꯗꯨꯒꯤ ꯈꯥꯏꯗꯦꯕ
ꯑꯣ ꯀꯥꯏꯗꯕꯔ
ꯎꯝ
ꯃꯦꯠꯁꯇꯣ ꯑꯗꯨ ꯃꯣꯏ ꯑꯅꯤꯃꯛ ꯁꯥꯟꯅꯔꯛꯑꯗꯤ ꯀꯔꯝꯕ ꯈꯟꯒꯅꯤ
ꯑꯥ ꯑꯗꯨꯗꯤ ꯄꯣꯔ꯭ꯇꯨꯒꯜꯥ ꯈꯪꯅꯤ ꯀꯩꯅꯣ ꯁꯦꯅꯤꯌꯔ ꯏꯁ ꯁꯦꯅꯤꯌꯔ ꯍꯥꯏꯕꯗꯣ
ꯑꯗꯣ ꯍꯟꯗꯛꯇꯤ ꯃꯥꯖꯨ ꯈꯔꯗꯤ ꯅꯩꯒ꯭ꯔ ꯃꯥꯜꯂꯗ ꯑꯍꯥꯟꯕ
ꯍꯟꯗꯛꯁꯦ ꯄꯣꯔ꯭ꯇꯨꯒꯥꯜꯅ ꯂꯧꯗ꯭ꯔꯗꯤ ꯑꯩꯗꯤ ꯕ꯭ꯔꯥꯖꯤꯜꯕꯨ ꯂꯧꯍꯟꯅꯤꯡꯉꯦ ꯋꯥ꯭ꯔꯜ ꯀꯞꯁꯤꯀꯣ
ꯍꯣꯏ
ꯑꯔꯖꯦꯟꯇꯤꯅꯥꯕꯨꯁꯨ ꯂꯧꯍꯟꯅꯤꯡꯉꯦ ꯑꯗꯣ ꯑꯔꯖꯦꯟꯇꯤꯅꯥꯗꯤ ꯇ꯭ꯋꯦꯟꯇꯤ ꯇꯨ ꯊꯥꯎꯖꯟ ꯇ꯭ꯋꯦꯟꯇꯤ ꯇꯨꯗ ꯂꯧꯈ꯭ꯔꯕꯅꯦꯕ
ꯑꯗꯣ ꯔꯣꯅꯥꯜꯗꯣ ꯍꯣꯏ ꯔꯣꯅꯥꯜꯗꯣꯒꯤꯁꯦ ꯂꯥꯁ ꯋꯥꯔꯜ ꯀꯞ ꯑꯣꯏꯕ ꯃꯦꯁꯤꯒꯤꯁꯨ ꯂꯥꯁ ꯋꯥꯔꯜ ꯀꯞ ꯑꯣꯏꯕ ꯅꯦꯃꯔꯒꯤꯁꯨ ꯂꯥꯁ ꯋꯜꯔ ꯀꯞ ꯑꯣꯏꯕ ꯑꯗꯨꯒꯤ ꯍꯣꯏ ꯍꯟꯗꯛꯁꯦ
ꯃꯣꯏ ꯁꯥꯟꯅꯕ ꯌꯥꯔꯔꯣꯏꯕ
ꯁꯥꯟꯅꯕ ꯌꯥꯔꯣꯏ ꯃꯊꯪ ꯆꯍꯤ ꯃꯊꯪ ꯆꯍꯤ ꯃꯔꯤ ꯑꯃꯨꯛ ꯉꯥꯏꯗꯣꯏꯅꯦꯕ ꯑꯗꯨꯗꯤ ꯆꯍꯤ ꯑꯥ ꯌꯧꯔꯅꯤ ꯀꯥꯏꯗꯩ ꯆꯦꯟꯕ ꯉꯝꯗꯣꯏꯅꯣ ꯑꯗꯨꯗꯤ
ꯃꯣꯏꯒꯤ ꯍꯥꯔꯠ ꯋꯥꯔꯛꯇꯣ ꯑꯗꯨꯏ ꯃꯥ ꯇꯨꯡ ꯏꯂꯦꯗꯅ ꯉꯝꯕꯃꯛꯁꯨ ꯑꯗꯨꯝ ꯌꯥꯏꯗꯀꯣ
ꯉꯝꯃꯔꯣꯏꯗ ꯍꯧꯖꯤꯛ ꯔꯣꯅꯥꯜꯗꯣ ꯆꯦꯟꯕ ꯐꯥꯎ ꯉꯝꯗ꯭ꯔꯦ
ꯊꯥꯏꯅꯗꯤ ꯄꯨꯔꯥ ꯄꯥꯏꯕꯅꯦꯍꯦ
ꯍꯣꯏ ꯃꯣꯏ ꯆꯍꯤ ꯐꯣꯔꯇꯤ ꯋꯥꯟ ꯐꯣꯔꯇꯤ ꯋꯥꯟ ꯌꯧꯔꯗꯤ ꯑꯗꯨꯝ ꯁꯣꯜꯂꯛꯄꯅꯤꯗ ꯍꯛꯆꯥꯡꯁꯦ ꯐꯣꯔꯇꯤ ꯐꯣꯔꯇꯤ ꯌꯧꯔꯕꯁꯤ ꯑꯍꯟ ꯑꯣꯏꯔꯦ ꯀꯩꯅꯣ
ꯃꯣꯏꯅ ꯇꯧꯒꯤꯕ ꯃꯌꯥꯝꯗꯨꯅꯅꯦ
ꯍꯣꯏ ꯑꯗꯣ ꯍꯧꯖꯤꯛꯀꯥꯟ ꯅꯍꯥ ꯏꯟꯈꯠꯂꯛꯄ ꯑꯉꯥꯡꯁꯤꯡ ꯇ꯭ꯋꯦꯟꯤ ꯊꯥꯔꯇꯤ ꯕꯤꯂꯣ ꯂꯩꯕꯤꯁꯤꯡꯗꯨꯅ ꯍꯦꯟꯅ ꯀꯜꯂꯦꯕ ꯌꯥꯪ ꯌꯥꯪ ꯂꯧꯕ ꯑꯉꯥꯡꯁꯤꯡ ꯅꯪꯗꯤ ꯑꯉꯥꯡ ꯄꯥ꯭ꯝꯕꯔꯥ ꯑꯍꯟ ꯄꯥꯝꯕ꯭ꯔꯣ
ꯀꯩ ꯀꯩ ꯃꯑꯣꯡꯗ ꯄꯥꯝꯕꯅꯣ
ꯍꯥꯏꯕꯗꯤ ꯑꯗꯨꯝ ꯅꯪꯒꯤ ꯅꯪꯅ ꯑꯗꯨꯝ ꯌꯦꯡꯕ ꯅꯨꯄꯥꯁꯦ ꯑꯉꯥꯡꯗ ꯌꯦꯡꯕ꯭ꯔꯥ ꯅꯨꯄꯥꯗ ꯌꯦꯡꯕ꯭ꯔꯥ ꯑꯦꯟ ꯑꯍꯟꯗ ꯌꯦꯡꯕ꯭ꯔꯥ ꯅꯪꯒꯤ ꯂꯦꯡꯒꯥ ꯗꯥ ꯌꯦꯡꯕ꯭ꯔꯥ ꯀꯃꯥꯏꯟ ꯇꯧ
ꯌꯦꯡꯕ ꯍꯥꯏꯖꯦ ꯍꯥꯏꯗꯤ ꯄꯥꯔꯠꯅꯔꯒꯤꯔꯥ ꯅꯠꯇ꯭ꯔꯒ ꯀꯩꯒꯤꯗꯅꯣ
ꯑꯍꯣꯏ ꯍꯣꯏ ꯍꯣꯏ ꯅꯪꯒ ꯂꯥꯏꯞ ꯐ꯭ꯌꯨꯆꯔꯒꯤꯗꯃꯛ ꯍꯥꯏꯕꯅꯤꯗ
ꯑꯣ ꯑꯗꯨꯒꯤꯗꯗꯤ ꯌꯥꯝ ꯊꯤꯅ ꯑꯁ ꯀꯃꯥꯏ ꯍꯥꯏꯅꯤ ꯂꯦꯝꯕ ꯂꯦꯝꯕ ꯂꯦꯝꯗ꯭ꯔꯃꯛꯁꯨ ꯌꯥꯏ ꯈꯔ ꯆꯒꯠ ꯂꯥꯏ ꯆꯨꯔꯒꯁꯨ ꯈꯔ ꯍꯥꯏꯗꯤ ꯒ꯭ꯌꯥꯟ ꯇꯥꯕ ꯍꯥꯏꯇꯥꯔꯦꯕ
ꯋꯥ ꯌꯥꯝ ꯉꯥꯡꯒꯟꯗꯕꯤ ꯅꯨꯄꯤ ꯌꯥꯝ ꯈꯥꯏꯒꯟꯗꯕꯤ ꯑꯗꯨ ꯀꯪꯒꯨ ꯑꯣꯏꯗꯣꯏꯔꯣ
ꯉꯥꯡꯉꯁꯨ ꯀꯩꯝ ꯀꯥꯏꯗꯦ ꯑꯗꯨꯒꯨꯝꯕꯗꯨꯕꯨ ꯇꯧꯗ꯭ꯔꯒꯗꯤ
ꯑꯗꯨꯒ ꯌꯥꯝ ꯅꯨꯄꯥ ꯃꯥꯟꯕ ꯍꯥꯏꯇꯥꯔꯦꯀꯣ
ꯑꯣ ꯑꯗꯨꯗꯤ ꯑꯩ ꯂꯩꯔꯦꯍꯦ ꯅꯪꯒꯤꯗꯨꯃꯥꯗꯤ
ꯆꯣꯡꯊꯣꯛꯑꯒ